ꯍꯣ ꯄꯔꯕꯣ ꯉꯁꯤ ꯐꯣꯟ ꯇꯧꯕ ꯌꯥꯝ ꯅꯨꯡꯉꯥꯏ
ꯉꯁꯥꯏꯗꯤ ꯀꯔꯤꯒꯤꯔꯣ ꯌꯥꯗꯕꯗꯣ
ꯅꯦꯠꯋꯥꯛ ꯅꯨꯡꯉꯥꯏꯇꯕꯩ ꯑꯣꯢꯔꯝꯃꯤ ꯅꯣꯡ ꯅꯣꯡ ꯃꯥꯡꯕꯅꯤꯅꯀꯣ
ꯅꯪꯅ ꯃꯨꯠꯊꯠꯄ꯭ꯔꯥ ꯍꯥꯏꯕꯅꯤꯗ
ꯃꯨꯊꯥꯠꯇꯦꯗ ꯀꯃꯥꯢ ꯃꯨꯊꯥꯠꯇꯣꯢꯅꯣꯗ ꯍꯣꯢ
ꯎꯝ ꯅꯦꯠꯋꯥꯛ ꯅꯨꯡꯉꯥꯢꯇꯔꯗꯤ ꯅꯪꯁꯨ ꯅꯦꯠꯋꯥꯛ ꯈꯔ ꯅꯨꯡꯉꯥꯏꯕ ꯃꯐꯝꯗ ꯂꯦꯡꯒꯅꯨ ꯑꯗꯨꯝ ꯂꯩꯌꯣ ꯍꯥꯏꯕꯅꯤꯗ
ꯂꯦꯡꯗꯦ
ꯂꯦꯡꯗꯦ
ꯑꯗꯤ ꯀꯦꯁꯇ ꯀ ꯅꯪ ꯃꯤ ꯃꯤꯒꯤ ꯃꯇꯥꯎ ꯃꯤꯒꯤ ꯃꯇꯧ ꯇꯝꯃ ꯋꯥ ꯉꯥꯡꯉꯤꯌꯦ
ꯏꯁ
ꯂꯦꯡꯗꯦꯕ
ꯂꯦꯡꯒꯅꯨ ꯍꯥꯏꯕꯅꯤꯗ ꯑꯩꯅ ꯍꯥꯏꯗ꯭ꯔꯁꯨ ꯅꯪ ꯌꯥꯍꯦꯟꯅ ꯈꯪꯉꯤꯗꯨꯅꯤ ꯅꯠꯇ꯭ꯔꯣ
ꯍꯣꯏ ꯃꯥꯅꯦ
ꯆꯨꯖꯥꯛ ꯆꯥꯅꯤꯡꯉꯦ
ꯆꯨꯖꯥꯛ ꯅꯣꯏꯒꯤ ꯀꯥꯟꯟ ꯄꯟꯗ꯭ꯔꯤꯕꯣ ꯍꯩꯖꯤꯡ ꯐꯥꯗꯔꯤꯕꯣ
ꯀꯥꯟꯗꯔꯤ ꯌꯥꯝ ꯅꯧꯔꯤꯌꯦ ꯑ ꯊꯕꯤꯒꯨꯝꯕꯗꯣ ꯆꯥꯅꯤꯡꯉꯦꯕ
ꯊꯕꯤ ꯄꯥꯟꯗꯦ
ꯑꯝ ꯄꯥꯟꯗꯦ
ꯑꯣ
ꯆꯥꯅꯤꯡꯉꯦ ꯊꯕꯤ ꯆꯥꯅꯤꯡꯉꯦ
ꯀꯔꯤꯒꯤ ꯑꯣꯏꯖꯥꯠꯅꯣ ꯄꯥꯟꯗꯔꯤꯗꯣ
ꯅꯃꯥꯟꯅꯒꯤ ꯂꯧꯗꯣ
ꯍꯣꯏ
ꯊꯕꯤ ꯌꯥꯝ ꯄꯥꯟꯕ ꯃꯥꯂꯦ ꯀꯣ
ꯍꯣꯏ ꯅꯪꯁꯨ ꯎꯕ꯭ꯔꯥ
ꯑ ꯁꯇꯦꯠꯇꯁ ꯇ ꯎꯑꯦ
ꯑꯣ ꯄꯥꯜ
ꯊꯕꯛ ꯃꯇꯩ ꯃꯅꯥꯎꯗꯣ ꯊꯕꯛ ꯌꯥꯝ ꯀꯟꯕ ꯃꯥꯜꯂꯦꯀꯣ
ꯍꯣꯏ ꯊꯕꯛ ꯏꯝ ꯃꯔꯛ ꯃꯔꯛꯇꯤ ꯑꯗꯨꯝ ꯆꯠꯄꯅꯦ ꯃꯕꯥꯅꯤ
ꯑꯝ
ꯊꯕꯛ ꯂꯦꯇꯅ ꯁꯨꯔꯗꯤ ꯆꯥꯅꯤꯡꯉꯥꯏ ꯂꯩꯔꯦ ꯇꯟꯕꯨ ꯇꯜꯂꯗꯤ ꯆꯥꯅꯤꯡꯉꯥꯏ ꯂꯩꯇ꯭ꯔꯦ ꯑꯗꯨꯅ ꯍꯌꯦꯡ ꯑꯗꯨꯅ ꯍꯌꯦꯡꯒꯩ ꯇꯟꯕ ꯌꯥꯗꯦꯀꯣ
ꯇꯜꯂꯦ
ꯏꯁ
ꯃꯤ ꯍꯥꯏꯕꯁꯤꯗꯤ ꯇꯟꯕ ꯃꯇꯝꯁꯨ ꯂꯩꯒꯅꯤꯅ
ꯂꯩꯗꯤ ꯂꯩꯔꯅꯤ ꯑꯗꯨ ꯇꯜꯂꯗꯤ ꯅꯆꯥ ꯅꯁꯨꯒꯤ ꯀꯔꯤꯝ ꯂꯩꯔꯔꯣꯏ ꯃꯆꯥꯒꯤ ꯊꯥꯛꯀꯗꯕ ꯈꯣꯠꯀꯗꯕ ꯂꯩꯔ ꯋꯥꯔꯅꯤ ꯇꯟꯕꯨ ꯇꯜꯂꯕ ꯀꯣ ꯇꯟꯕ ꯌꯥꯕꯗꯨ ꯑꯗꯨ ꯑꯗꯨꯒ ꯑꯗꯨꯕꯨ ꯊꯕꯛ ꯁꯨꯕꯁꯨ ꯍꯦꯜ
ꯑꯩ ꯇꯜꯂꯁꯨ ꯅꯪ ꯅꯪ ꯇꯟꯗ꯭ꯔꯗꯤ ꯌꯥꯔꯦꯗꯅ
ꯑꯗꯨꯕꯨ ꯊꯕꯛ ꯁꯨꯕꯁꯨ ꯍꯦꯟꯖꯤꯟꯅ ꯁꯨꯕꯁꯨ ꯌꯥꯗꯦꯕ ꯈꯔ ꯈꯔ ꯅꯣꯡꯃ ꯅꯣꯡꯃꯒꯤꯀꯣ ꯁꯨꯒꯗꯕ
ꯆꯤꯡ ꯆꯤꯡꯗ ꯂꯩꯕ ꯂꯧ ꯎꯕꯁꯤꯡꯁꯦ ꯀꯔꯤꯔ ꯈꯪꯗꯦ ꯆꯤꯡꯒꯤ ꯂꯧ ꯎꯕ ꯅꯨꯡꯇꯤꯒꯤ ꯂꯧ ꯆꯠꯂꯒ ꯂꯩꯌꯦ ꯃꯣꯏꯗꯤ ꯃꯨꯟꯗ꯭ꯔꯤ ꯐꯥꯎ
ꯑꯗꯨꯅꯅꯦ ꯑꯗꯨꯅꯦ ꯅꯣꯏꯒꯤ ꯂꯧ ꯈꯨꯎꯗꯨ ꯌꯥꯗꯦ ꯃꯊꯛ ꯃꯊꯛꯀꯤ ꯈꯇꯪ ꯎꯕ ꯈꯇꯪ ꯀꯩ ꯍꯥꯏꯁꯤꯔꯥ ꯃꯊꯛꯀꯤ ꯖꯒꯥ ꯈꯛꯇꯪ ꯀꯩꯅꯣ ꯀꯛꯄꯗꯣ ꯅꯥꯄꯤꯒꯨꯝꯕ ꯑꯗꯨꯒꯨꯝꯕ ꯉꯥꯛ ꯃꯈꯣꯡ ꯌꯧꯗꯦꯕ ꯃꯔꯥ ꯌꯧꯗꯦꯕ ꯅꯣꯏ ꯊꯕꯛ ꯈꯨꯁꯨꯗꯤ ꯑꯗꯨꯅꯦ ꯅꯣꯏ ꯍꯩꯗꯣꯝꯒꯤ ꯂꯧꯔꯥꯡ ꯍꯥꯏꯕ꯭ꯔꯥ
ꯎꯝ
ꯑꯗꯨꯁꯨ ꯐꯖꯅ ꯁꯦꯡꯗꯦꯕ ꯅꯣꯏ
ꯑꯩꯅ ꯍꯥꯏꯕꯗꯤ ꯆꯤꯡꯒꯤ ꯂꯧ ꯍꯥꯏꯕꯗꯤ ꯄꯥꯥ ꯑ ꯃꯣꯔꯣꯛ ꯀꯨꯝꯕ ꯊꯥꯕ ꯂꯧꯗꯣ
ꯍꯣꯏ
ꯑꯗꯨ ꯈꯣꯏ ꯂꯧꯗꯣ ꯍꯥꯏꯕꯅꯤꯗ ꯑꯗꯨꯝ ꯅꯨꯠ ꯇꯤꯒꯤ ꯆꯠꯂꯒ ꯂꯩ ꯍꯥꯏꯕꯅꯦ ꯑꯩꯈꯣꯏꯗꯤ ꯅꯣꯡꯃ ꯆꯠꯂꯗꯤ ꯑꯃꯨꯛ
ꯑꯩꯅ ꯍꯥꯏꯗꯤ ꯊꯕꯛꯄꯨ ꯁꯨ ꯁꯨ ꯍꯥꯏꯕꯅꯤꯗ
ꯑꯥ ꯑꯣ ꯊꯕꯛ ꯂꯩꯕ꯭ꯔꯥ ꯂꯩꯇꯕ꯭ꯔꯥ ꯃꯣꯏꯗꯤ ꯑꯗꯨꯝ ꯆꯠꯂꯤꯗꯅꯥ
ꯑꯩꯈꯣꯏꯒꯤ ꯖꯒꯥ ꯆꯥꯎꯅ ꯇꯧꯔꯤꯗꯨꯗꯤ ꯅꯣꯏ ꯇꯧꯕꯗꯨꯗꯤ ꯖꯒꯥ ꯈꯤꯇꯪ ꯇ ꯅꯣꯡ ꯅꯣꯡꯃꯈꯛꯇ ꯃꯤ ꯑꯅꯤ ꯑꯍꯨꯝ ꯆꯪꯉꯒ ꯅꯥꯄꯤ ꯐꯣꯏꯔꯗꯤ ꯑꯗꯨꯝ ꯂꯣꯏꯒꯗꯕ ꯂꯧ ꯂꯧ ꯃꯆꯥꯅꯤ ꯀꯩꯅꯣ ꯅꯣꯏꯒꯤ ꯖꯒꯥꯗꯤ
ꯏꯁ ꯂꯧ ꯃꯆꯥꯅꯤ ꯀꯥꯏꯅ ꯌꯥꯝꯅ ꯎꯁꯤꯠꯇꯕ ꯇꯥꯏꯞꯇ
ꯃꯆꯥꯅꯦ ꯃꯆꯥꯅꯦ ꯑꯥꯗ ꯎꯕ ꯀꯥꯡꯕꯨꯗꯤ ꯔꯥꯏꯗꯨꯗꯤ ꯆꯥꯎ ꯆꯥꯎ ꯑꯣꯏ ꯎꯕꯗꯨꯗꯤ
ꯃꯣꯏꯗꯤ ꯂꯩ ꯑꯥ ꯂꯩꯕꯥꯛꯁꯨ ꯐꯕ ꯐꯕꯅꯤꯅꯀꯣ
ꯍꯣꯏ
ꯑꯩꯈꯣꯏꯒꯤ ꯂꯩꯕꯥꯛꯇꯤ ꯀꯗꯥꯏꯗꯒꯤ ꯗꯥꯏꯃꯟ ꯍꯥꯞꯇ꯭ꯔꯗꯤ ꯌꯥꯗꯦ ꯁꯤꯡꯒꯨꯝꯕꯗꯨꯁꯨꯅꯦ ꯂꯩꯕꯥꯛ ꯐꯕꯗꯗꯤ ꯌꯥꯝꯅ ꯆꯥꯎꯅ ꯇꯧꯑꯦ ꯇꯧꯋꯦꯕꯀꯣ ꯂꯩꯕꯥꯛ ꯐꯠ ꯇꯕꯗꯗꯤ ꯌꯥꯝ ꯄꯤꯛꯑꯦꯕ ꯁꯤꯡꯗꯨꯁꯨ꯫
ꯎꯝ
ꯃꯣꯔꯣꯛꯁꯨꯅꯦ ꯂꯩꯕꯥꯛ ꯈꯔ ꯃꯨꯕ ꯐꯕ ꯃꯇꯝ ꯐꯝꯕꯝ ꯐꯝꯗꯗꯤ ꯌꯥꯝ ꯐꯖꯅꯥ ꯍꯧꯋꯦꯕꯀꯣ ꯃꯅꯥꯗꯨꯁꯨ ꯆꯥꯎꯋꯦꯕ꯫ ꯑꯗꯨꯒ ꯂꯩꯕꯥꯛ ꯐꯠꯇꯕ ꯃꯐꯝꯗꯗꯤ ꯑꯦ ꯐꯠꯇꯦ꯫
ꯅꯣꯏ ꯃꯣꯔꯣꯛꯁꯨ ꯄꯥꯟꯗ꯭ꯔꯥꯕꯣ?
ꯄꯥꯜꯂꯝꯒꯅꯤ ꯑꯗꯨ ꯑꯣꯏꯔꯁꯨ ꯌꯥꯝꯗꯝꯅꯦ꯫
ꯍꯟꯗꯛ ꯅꯧꯅ ꯊꯥꯗ꯭ꯔꯕꯣ?
ꯄꯥꯟꯗ꯭ꯔꯤ ꯄꯥꯟꯗ꯭ꯔꯤ ꯄꯥ ꯌꯥꯝ ꯅꯧꯅ ꯌꯥꯝꯅ ꯊꯥꯕꯅꯦꯕꯥ ꯑꯗꯨ ꯍꯧꯗꯕ ꯈꯔꯗꯤ ꯍꯧꯋꯦꯕꯥ꯫
ꯀꯩꯒꯤꯅꯣ ꯈꯪꯗꯦꯅ ꯑꯩꯅ ꯁꯤꯗ ꯊꯥꯕ ꯑꯃꯐꯥꯎ ꯍꯧꯗꯕ ꯋꯥꯅꯤ꯫
ꯂꯩꯕꯥꯛꯇꯣ ꯐꯠꯇꯦꯕ꯫
ꯂꯩꯕꯥꯛ ꯐꯠꯇꯕꯒꯤꯔꯥ ꯑꯩꯅ ꯊꯥꯕꯁꯨ ꯍꯧꯗꯦꯕ ꯑꯁꯦꯁꯤꯗ꯫
ꯃꯥꯗꯤ ꯀꯩꯅꯣ ꯂꯩꯕꯥꯛ ꯈꯔ ꯃꯨꯨꯔꯒꯀꯣ
ꯍꯣꯏ
ꯂꯩꯕꯥꯛ ꯌꯥꯝꯅ ꯀꯔꯤ ꯍꯥꯏꯁꯤꯔꯥ ꯂꯩꯍꯥꯎ ꯂꯩꯕ ꯂꯩꯕꯥꯛ ꯂꯩꯗꯅ ꯑꯗꯨꯒꯨꯝꯕꯗ ꯌꯥꯝ ꯄꯥꯝꯃꯦꯕ ꯃꯣꯔꯣꯛꯇꯤ꯫
ꯃꯨꯔ ꯂꯩꯕꯥꯛꯇꯣ ꯃꯨꯔꯒꯥ ꯍꯥꯔ ꯀꯔꯤ ꯍꯥꯏꯁꯤꯔꯥ ꯍꯣꯏ ꯑꯗꯨ
ꯑꯗꯨꯅꯦ ꯑꯗꯨꯝ ꯃꯐꯝꯗꯨꯗꯤ ꯌꯥꯝ ꯐꯩ ꯌꯦ ꯑꯗꯨꯒꯥ ꯅꯨꯡ ꯈꯔꯛ ꯈꯔ ꯂꯩꯕ ꯃꯐꯝꯗꯣ ꯑꯗꯨꯗꯁꯨ ꯐꯕꯅꯦ꯫
ꯅꯨꯡ ꯂꯩꯕ ꯖꯒꯥꯗꯤ ꯀꯌꯥ ꯐꯠꯇꯝꯅꯤ꯫
ꯅꯨꯡ ꯈꯤꯇꯪ- ꯈꯤꯇꯪ ꯌꯥꯎꯕꯗꯣ ꯃꯆꯥ - ꯃꯆꯥ
ꯎꯝ ꯅꯪ ꯅꯣꯏ ꯃꯊꯪ ꯆꯍꯤꯗꯤ ꯀꯥꯏꯗ ꯎꯔꯅꯤ ꯑꯃꯨꯛ ꯅꯣꯏꯗꯤ ꯃꯣꯔꯣꯛ ꯊꯥꯕ ꯈꯣꯠꯄꯅꯤ ꯖꯒꯥ ꯂꯩꯔꯤꯕꯣ?
ꯑꯥ ꯂꯩꯇꯦꯗ꯫
ꯎꯝ ꯖꯒꯥꯂꯩꯇ꯭ꯔꯗꯤ ꯖꯒꯥ ꯂꯩꯇ꯭ꯔꯗꯤ ꯍꯟꯗꯛ ꯊꯥꯕ ꯖꯒꯥꯗ ꯑꯃꯨꯛ ꯊꯥꯇꯥꯔꯦ꯫
ꯐꯠꯇ꯭ꯔꯦꯕ ꯍꯀꯨꯝ ꯊꯥꯕ ꯖꯒꯥꯗꯨ ꯑꯗꯨ ꯃꯣꯔꯣꯛ ꯊꯥꯕ ꯖꯒꯥꯗꯣ ꯑꯗꯨꯗ ꯊꯥꯕꯅꯦꯕꯥ ꯀꯨꯝꯁꯤꯁꯨ ꯍꯧꯗꯦꯕ ꯐꯠꯁꯨ ꯐꯠꯇꯦꯕ ꯍꯧꯕꯁꯤꯡꯁꯨ ꯐꯠꯁꯨ ꯐꯠꯇꯦꯕ꯫
ꯃꯈꯥꯔꯣꯝꯒꯤ ꯑꯩꯅ ꯐꯗꯤꯒꯣꯝ ꯈꯔ ꯍꯨꯟꯕꯗꯣ
ꯑꯥ ꯑꯗꯨꯗꯁꯨꯅꯦ ꯃꯣꯔꯣꯛ ꯊꯥꯕꯅꯦ꯫ ꯍꯧꯗꯤꯌꯦ ꯄꯥꯝꯕꯤ ꯑꯃꯈꯛꯇ ꯍꯧꯔꯒ ꯂꯩꯔꯝꯃꯦ꯫
ꯃꯣꯔꯣꯛ ꯅꯠꯇꯦ ꯍꯧꯕ ꯍꯧꯗꯕ ꯅꯠꯇꯦ ꯑꯗꯨ ꯊꯥꯕꯗꯣ
ꯎꯝ
ꯃꯔꯨꯗꯣ ꯀꯩꯅꯣꯝꯃ ꯖꯤꯕ ꯑꯃ ꯆꯥꯕꯁꯨ ꯌꯥꯎꯕꯅꯦ
ꯈꯪꯗꯦ ꯑꯗꯨꯒꯤꯔ ꯍꯧꯗ꯭ꯔꯥ ꯍꯧꯗꯕ꯭ꯔꯥ ꯍꯧꯕ꯭ꯔꯥ ꯈꯪꯗꯦ꯫
ꯑꯗꯨꯒꯤ ꯑꯣꯏꯗꯨꯅꯦ꯫ ꯑꯩꯈꯣꯏꯒꯤ ꯀꯩ ꯍꯥꯏꯁꯤꯔ ꯃꯆꯥ ꯑꯥ ꯃꯃꯩ ꯃ ꯑꯁꯥꯡꯕ ꯃꯆꯥ ꯑꯃ ꯂꯩꯔꯒ ꯀꯩꯅꯣ ꯇꯧꯕꯗꯣ ꯈꯪꯕ꯭ꯔꯥ? ꯃꯃꯤꯡꯗꯣ ꯀꯥꯎꯈ꯭ꯔꯦꯅꯦ ꯑꯗꯨꯁꯨ ꯆꯥꯕꯅꯦ꯫
ꯎꯝ ꯌꯥꯝ ꯆꯥꯏ ꯀꯩꯅꯣ ꯀꯨꯝꯁꯤꯁꯦ
ꯍꯣꯏ
ꯑꯩꯈꯣꯏ ꯀꯩꯅꯣ ꯆꯨꯖꯥꯛ ꯍꯥꯏꯕ꯭ꯔꯤꯠꯀꯤꯗꯣ
ꯍꯣꯏ
ꯑꯗꯨ ꯌꯦꯟꯕꯤꯌꯦꯕ ꯑꯗꯨꯒ ꯑꯩꯈꯣꯏ ꯃꯊꯛꯇ ꯌꯥꯝ ꯂꯩꯗꯅ ꯑꯩꯈꯣꯏ ꯍꯦꯛ ꯃꯊꯛꯇ ꯑꯗꯨꯗ ꯆꯨꯖꯥꯛ ꯃꯔꯨꯗꯣ ꯌꯥꯝ ꯊꯥꯕꯅꯦꯕ ꯑꯗꯨꯒ ꯎꯆꯤꯗꯨꯅ ꯂꯣꯏꯅ ꯆꯨꯖꯥꯛ ꯃꯔꯨꯗꯣ ꯆꯥꯊꯔꯒ ꯀꯣ ꯃꯥꯒꯤ ꯄꯥꯝꯕꯤ ꯃꯆꯥ ꯑꯥ ꯃꯆꯥ ꯍꯧꯒꯠꯂꯛꯂꯦꯕꯅꯦꯕ ꯑꯗꯨꯗꯤ ꯂꯦꯝꯍꯥꯎꯕ ꯃꯔꯨꯗꯨꯗꯤ ꯆꯥꯈꯤꯕ ꯋꯥꯅꯤ ꯂꯣꯏ ꯆꯥꯊꯣꯛꯈ꯭ꯔꯦ ꯑꯃ ꯐꯥꯎ ꯍꯥꯎꯗꯦ
ꯑꯗꯨꯅꯦ ꯑꯩꯈꯣꯏꯒꯤ ꯆꯤꯡ ꯆꯤꯡꯗꯨꯒ ꯆꯨꯖꯥꯛꯒ ꯊꯥꯕꯁꯦ ꯌꯥ ꯎꯆꯦꯛ ꯎꯆꯦꯛ ꯃꯆꯥ ꯑꯃꯒꯤ ꯎꯆꯦꯛ ꯑꯃ ꯂꯩꯌꯦꯕ ꯏꯁꯪ ꯁꯪꯒ ꯃꯃꯤꯡꯗꯣ ꯀꯥꯎꯒ꯭ꯔꯦꯅꯦ ꯃꯣꯏꯅ ꯑꯗꯨꯝ ꯆꯥꯕꯅꯦꯕ ꯑꯗꯨꯅ ꯑꯅꯥꯛꯄ ꯖꯒꯥꯗ ꯊꯥꯔꯒꯗꯤ ꯐꯥꯔꯦ
ꯑꯩꯈꯣꯏꯁꯨꯅꯦ ꯑꯅꯛꯄꯗ ꯐꯩꯌꯦꯕ ꯑꯩꯈꯣꯏ ꯂꯧꯗ ꯆꯨꯖꯥꯛ ꯊꯥꯕꯤꯕꯗꯣ
ꯍꯣꯏ
ꯑꯗꯨ ꯐꯠꯇꯦꯕ ꯂꯣꯏꯅ ꯀꯔꯤ ꯍꯥꯏꯁꯤꯔꯥ ꯇꯨꯈ꯭ꯔꯦꯕ ꯆꯨꯖꯥꯛ ꯄꯥꯝꯕꯤꯁꯤꯡꯗꯣ
ꯑꯣ ꯀꯌꯥꯝ ꯄꯥꯟꯒꯦ ꯆꯨꯖꯥꯛꯇꯣ ꯀꯃꯥꯏꯟ ꯇꯧꯕ
ꯈꯪꯗꯦ ꯂꯣꯏ ꯇꯨꯔꯒ ꯂꯩ ꯆꯥꯗꯧ ꯃꯥꯜꯂꯤ ꯅ ꯑꯗꯨꯗꯤ ꯆꯥꯕ ꯌꯥꯒꯗꯕ ꯃꯥꯟꯗ꯭ꯔꯦ ꯊꯣꯛꯁꯨ ꯊꯣꯛꯂꯛꯗꯧ ꯃꯥꯟꯗ꯭ꯔꯦ ꯊꯣꯂꯛꯑꯁꯨ ꯀꯣ ꯆꯥꯕ ꯐꯪꯉꯣꯏ ꯑꯩ ꯈꯪꯉꯤ ꯎꯆꯤ ꯃꯌꯥꯝꯗꯨꯅꯀꯣ
ꯃꯈꯥꯗ ꯄꯥꯝꯕꯗꯣ
ꯅꯠꯇꯦ ꯃꯊꯛꯇ
ꯑꯣ ꯃꯊꯛꯇꯥ
ꯑꯥ ꯃꯈꯥꯒꯤꯗꯤ ꯆꯥꯕ ꯐꯪꯒꯅꯤꯗ ꯌꯥꯝꯗꯤ ꯌꯥꯝꯗꯦ ꯑꯗꯨ ꯑꯣꯏꯔꯁꯨ ꯆꯥꯕꯗꯤ ꯐꯪꯒꯅꯤ
ꯊꯥ ꯑꯃ ꯍꯦꯜꯂꯦ ꯆꯥꯕ ꯃꯇꯝꯗꯤ ꯌꯥꯎꯔꯅꯤ ꯑꯩ ꯖꯨꯂꯥꯏ ꯖꯨꯂꯥꯏ ꯆꯪꯉꯕꯅꯦ
ꯉꯥꯎꯕꯗꯣ
ꯍꯣꯏ
ꯑꯉꯧꯕ ꯑꯗꯨꯔ ꯈꯪꯗꯦ ꯊꯥꯕꯗꯣ
ꯨꯖꯨꯂꯥꯏ ꯑꯒꯁ
ꯑꯥ ꯊꯦꯡꯉꯦ
ꯎꯝ ꯇꯥꯕ꯭ꯔꯣ
ꯎꯝ ꯇꯥꯏ ꯇꯥꯏ
ꯅꯪ ꯋꯥꯗꯤ ꯋꯥꯔꯝ ꯋꯥꯔꯝꯃꯅꯤ
ꯋꯥꯔꯤ ꯍꯣꯏ ꯀꯔꯤ ꯍꯥꯏꯁꯤꯔ ꯒ꯭ꯌꯥꯟ ꯇꯥꯗꯦ
ꯏꯁ ꯅꯪ ꯅꯥꯇꯣꯟ ꯅꯥꯇꯣꯟ ꯐꯨꯟ ꯐꯨꯟꯂꯒ ꯋꯥ ꯉꯥꯡꯊꯣꯔꯛꯄ ꯇꯥꯕ ꯅꯨꯡꯉꯥꯏꯅꯦ
ꯀꯩꯒꯤ
ꯅꯪꯒꯤ ꯅꯈꯣꯟꯗꯣ ꯇꯣꯉꯥꯟꯈ꯭ꯔꯦꯕ ꯇꯥꯕ ꯅꯨꯡꯉꯥꯏꯌꯦꯕ
ꯑꯗꯨ ꯑꯣꯏꯔꯗꯤ ꯅꯪꯁꯦ ꯑꯩꯒꯤ ꯈꯣꯟꯖꯦꯜꯁꯦ ꯌꯥꯝ ꯊꯤꯔꯦ ꯈꯥꯏꯕꯅꯤꯅꯤꯀꯣ
ꯅꯠꯇꯦ ꯇꯥꯕ ꯅꯨꯡꯉꯥꯏꯌꯦꯕ
ꯊꯥꯟꯋꯥꯏ
ꯇꯥꯕ ꯅꯨꯡꯉꯥꯏ ꯑꯗꯨꯁꯨ
ꯈꯣꯟꯖꯦꯜꯁꯦ ꯌꯥꯝ ꯇꯥꯕ ꯅꯨꯡꯉꯥꯏꯗꯕ ꯉꯁꯤ ꯅꯥꯇꯣꯟ ꯐꯨꯝꯕꯅꯦꯅ ꯇꯥꯕ ꯅꯨꯡꯉꯥꯏꯕ
ꯇꯥꯕ ꯅꯨꯡꯉꯥꯏꯕ ꯅꯥꯗꯣ ꯇꯥꯕ ꯅꯨꯡꯉꯥꯏꯕ ꯑꯗꯨꯗꯒꯤ ꯍꯦꯟꯅ ꯅꯨꯡꯉꯥꯏꯔꯦ ꯍꯥꯏꯕ ꯍꯥꯏꯅ ꯐꯨꯟꯕꯕꯨ
ꯑꯦꯁ ꯁꯨꯛ ꯋꯥꯅ ꯑꯩꯅ ꯉꯥꯡꯉ ꯉꯥꯡꯉꯦ ꯁꯤꯗ ꯑꯗꯨꯒ ꯅꯪ ꯇꯥꯕ ꯅꯨꯡꯉꯥꯏ ꯍꯥꯏ
ꯅꯨꯡꯉꯥꯏ ꯅꯨꯡꯉꯥꯏ ꯅꯨꯡꯉꯥꯏ ꯅꯨꯡꯉꯥꯏ
ꯎꯝ
ꯎꯝ ꯑꯩꯈꯣꯏ ꯏꯆꯟꯗ ꯉꯥꯡꯊꯣꯔꯛꯄ ꯑꯩꯈꯣꯏ ꯏꯆꯟꯒꯤ ꯅꯥꯇꯦꯜ ꯐꯨꯜꯂꯒ ꯉꯥꯡꯊꯣꯔꯛꯄ ꯋꯥꯁ ꯀꯔꯤꯇꯥꯕꯂꯣ ꯍꯥꯏꯒ
ꯌꯥꯔ
ꯆꯥꯛ ꯆꯥꯛ
ꯅꯣꯏ ꯂꯧꯗꯤ ꯂꯣꯏꯔꯦ ꯍꯥꯏꯕ꯭ꯔꯣ
ꯑ ꯅꯣꯗ ꯅꯣꯅꯤ ꯍꯗꯤ ꯄꯂꯤ ꯍ ꯀꯥꯏꯅ ꯃꯗ ꯃꯣꯟꯗ ꯍ ꯍꯥꯏꯥꯏꯔꯝꯅꯤ ꯍ
ꯑꯣ ꯌꯥꯝ ꯐꯔꯝꯃꯅꯤ
ꯍꯣꯏ ꯈꯪꯗꯦꯗ ꯑꯣꯗꯤ ꯑꯣꯜꯂꯝꯃꯅꯤ ꯑꯩꯈꯣꯏ ꯊꯥꯝꯃꯒ ꯈꯨꯠꯅ ꯊꯥꯕ ꯊꯥꯕꯗꯒꯤ ꯃꯆꯨꯗꯨ ꯑꯣꯜꯂꯝꯃꯅꯤ ꯍꯥꯎꯗꯤ
ꯍꯌꯦꯡꯋꯥꯏ ꯆꯠꯀꯦꯔꯣ
ꯆꯠꯂꯣꯒꯗꯤ ꯋꯥꯅꯤ ꯆꯅꯔꯁꯤꯦ
ꯁꯤꯍꯦ ꯑꯩ ꯆꯠꯇ꯭ꯔꯁꯨ ꯅ ꯆꯠꯄ ꯌꯥꯏꯅ
ꯁꯦꯞꯇꯦꯝꯕꯔꯗ ꯁꯠꯇ ꯍ ꯁꯠꯇ ꯍꯗꯧ ꯃꯥꯥꯟꯗꯗ
ꯌꯦ ꯈꯪꯗꯤ ꯌꯥꯗꯣꯕꯗ꯭ꯔꯦ
ꯌꯥꯔ ꯀꯦꯕꯣꯅꯤ
ꯎꯝ
ꯂ ꯂꯝꯕꯤ ꯊ ꯂꯔ
ꯀꯩꯅꯣꯝꯃ ꯇꯧꯔꯦꯕ ꯑꯗꯨꯒꯤ
ꯑꯁ ꯆ ꯇꯕꯗꯤ ꯐꯔꯦ ꯀꯅ ꯃꯥ ꯐ ꯆꯁꯒ ꯆꯠꯂ ꯑꯣꯏꯗꯪꯒꯦ ꯍꯥꯏꯇꯣ
ꯑ ꯂꯤ ꯀꯔꯤꯒꯤ ꯆꯥꯠꯇꯅꯤ ꯆꯒꯅꯤ ꯍꯦ ꯆꯠꯂꯣꯏ ꯍꯥꯏꯔꯁꯨ ꯍꯌꯦꯡꯉꯣꯏ ꯑꯩ ꯆꯠꯂꯒꯦ ꯍꯥꯏꯔꯒꯅꯤꯗꯪ
ꯇꯝ ꯐꯠꯇꯦ ꯑꯗꯨꯗ꯭ꯔꯦ
ꯀꯥꯏ ꯑꯗꯣ
ꯍꯣꯏ
ꯇꯥꯕ꯭ꯔꯣ
ꯇꯌꯦ
ꯑꯩꯕꯨ ꯅꯨꯡꯁꯤꯕ꯭ꯔꯣ ꯍꯥꯏꯁ
ꯑꯣ ꯑ ꯐꯗꯤ ꯅꯨꯡꯁꯤꯗꯦ ꯍꯥꯏꯗꯤ ꯅꯨꯡꯁꯤꯗꯦ ꯍꯥꯏꯔꯗꯤ ꯀꯃꯥꯏꯅ ꯇꯧꯅꯤ
ꯑꯦ ꯑꯗꯨꯗꯤ ꯀꯩꯅꯣ ꯑꯗꯨꯝ ꯊꯣꯂꯛꯀꯅꯤꯅ
ꯀꯔꯤ
ꯃꯊꯟꯇ ꯑꯗꯨꯝ ꯊꯣꯛꯂꯛꯒꯅꯤ
ꯅꯨꯁꯤꯕꯤ ꯍꯥꯏꯔꯗꯤ ꯍꯥꯏꯗꯤ ꯍꯥꯏꯒꯦꯔꯣ
ꯎꯝ
ꯅꯨꯡꯁꯤꯗꯦꯗ
ꯍꯨꯝ
ꯅꯨꯁꯤꯗꯦ ꯑꯁꯦꯡꯕ
ꯁꯦꯝꯕ
ꯍꯣꯢ
ꯊꯦꯡ ꯀꯤꯔꯣ
ꯇꯨꯝꯅꯤꯡꯔꯕꯣ
ꯑꯁ ꯈꯪꯗꯦ ꯇꯨꯝꯅꯤꯡꯕꯒꯨ ꯇꯧꯔꯦ ꯑꯩꯁꯦ
ꯅꯪꯁꯦꯉꯟꯅ ꯇꯨꯝ ꯇꯨꯝꯗꯧ ꯃꯥꯂꯦ
ꯈꯪꯗꯦꯗ ꯅꯪ ꯉꯥꯏꯕ ꯉꯝꯗꯧ ꯃꯥꯟꯗ꯭ꯔꯦ